ꯍꯜꯂꯣ ꯇꯥꯕ꯭ꯔꯣ
ꯍꯜꯂꯣ
ꯇꯥꯕ꯭ꯔꯣ
ꯇꯥꯕ꯭ꯔꯣ
ꯇꯥꯏ ꯑꯩ ꯈꯣꯟꯖꯦꯜ ꯇꯥꯗ꯭ꯔꯣ
ꯑꯣ ꯇꯥꯔꯦ ꯇꯥꯔꯦ ꯍꯧꯖꯤꯛꯇꯤ
ꯑꯩꯒꯤ ꯈꯔ ꯈꯔ ꯅꯨꯡꯉꯥꯏꯇꯕ ꯑꯗꯨꯒꯤ
ꯑꯣ ꯑꯣ ꯑꯣ ꯑꯩꯗꯤ ꯕ꯭ꯔꯗꯔꯅ ꯈꯟꯕꯅꯤꯅꯦ
ꯀꯩꯕ
ꯑꯩꯗꯤ ꯅꯨꯄꯥꯔꯅ ꯈꯟꯕꯅꯤꯅꯦ
ꯑꯣ ꯑꯩꯁꯨ ꯅꯨꯄꯤꯔꯥꯅ ꯈꯟꯕ
ꯀꯩꯗꯧꯔꯤꯅꯣ ꯁꯤꯁꯇꯔꯗꯤ
ꯑꯩꯗꯤ ꯁꯨꯝ ꯍꯧꯖꯤꯛꯁꯦ ꯊꯥꯔꯣꯏ ꯈꯨꯟꯕ ꯆꯠꯄꯀꯣ ꯅꯣꯏ ꯊꯔꯣꯏ ꯈꯨꯟꯕ ꯆꯠꯂꯒ ꯍꯜꯂꯛꯑꯦ ꯍꯌꯦꯡꯁꯦ ꯏꯃꯥꯅꯕꯤ ꯈꯔꯒ ꯄꯥꯔꯇꯤ ꯇꯧꯁꯦ ꯍꯥꯏꯌꯦ ꯊꯔꯣꯏꯅꯀꯣ
ꯑꯣ ꯑꯣ ꯂꯧꯕꯨꯛꯇꯔꯣ
ꯑꯥ
ꯂꯧꯕꯨꯛꯇ ꯈꯨꯟꯕ ꯆꯠꯄ꯭ꯔꯣ
ꯍꯣꯏ ꯊꯥꯔꯣꯏ ꯈꯨꯟꯕ ꯆꯠꯂꯦ
ꯑꯣ ꯑꯠꯆꯥ ꯑꯗꯨꯝ ꯊꯔꯣꯏ ꯈꯨꯟꯕ ꯍꯥꯏꯁꯦ ꯄꯨꯈ꯭ꯔꯤꯗꯒꯨꯝꯕ ꯑꯗꯨꯝ ꯈꯨꯅꯩꯅ
ꯑꯣ ꯑꯩꯈꯣꯏꯗꯤ ꯂꯧꯕꯨꯛꯇꯅꯦ ꯂꯧꯕꯨꯛꯇ ꯈꯨꯟꯕꯅꯦ
ꯌꯥꯝ ꯐꯪꯉꯝꯅꯤꯅ
ꯈꯪꯗꯦ ꯌꯥꯝ ꯐꯪꯗꯦꯗ ꯈꯪꯗꯦ ꯀꯣꯛꯇꯥ ꯑꯅꯤ ꯈꯔ ꯍꯦꯜꯂꯝꯒꯅꯤ
ꯑꯠꯆꯥ ꯑꯠꯆꯥ ꯆꯥꯗꯣꯏꯔꯣ ꯌꯣꯟꯗꯣꯏꯔꯣ ꯆꯥꯗꯣꯏꯔꯣ ꯌꯣꯟꯗꯣꯏꯔꯣ
ꯆꯥꯗꯣꯏꯅꯦ ꯑꯩꯈꯣꯏ ꯏꯃꯥꯟꯅꯕꯤꯒ ꯑꯩꯈꯣꯏ ꯍꯌꯦꯡ ꯄꯨꯟꯅ ꯆꯥꯁꯦꯌꯦ
ꯑꯣ ꯑꯣ ꯑꯣ ꯐꯩ ꯐꯩ ꯍꯥꯎꯕꯅꯤꯅꯦ ꯊꯔꯣꯏꯁꯨ
ꯍꯣꯏ ꯍꯥꯎꯕꯕꯨꯗꯤ ꯍꯥꯎꯋꯦ ꯍꯣꯏ ꯑꯗꯣ ꯍꯧꯖꯤꯛ ꯀꯥꯟꯗꯤ ꯃꯆꯥ ꯈꯔ ꯌꯥꯝꯃꯦꯕꯀꯣ
ꯑꯣ ꯑꯣ ꯑꯣ ꯃꯆꯥ ꯑꯣ ꯑꯠꯆꯥ ꯑꯠꯆꯥ ꯑꯆꯧꯕ ꯌꯥꯝꯃꯝꯅꯤꯅ
ꯌꯥꯝ ꯆꯥꯎꯗ꯭ꯔꯤꯌꯦ ꯍꯧꯖꯤꯛꯇꯤ ꯆꯥꯎꯕ ꯃꯇꯝ ꯅꯠꯇ꯭ꯔꯤꯗ ꯆꯥꯎꯕꯕꯨ ꯆꯥꯎꯕ ꯍꯥꯏꯕꯕꯨ ꯑ ꯀꯩꯅꯣ ꯐꯧ ꯈꯔ ꯈꯔ ꯍꯧꯔꯒ ꯑꯗꯨꯝ ꯀꯩꯅꯣ ꯆꯦꯟꯖ ꯇꯧꯕ ꯃꯇꯝꯗꯣ ꯑꯗꯨꯒꯤ ꯃꯇꯗ ꯆꯥꯎꯋꯦꯕꯀꯣ
ꯑꯣ ꯑꯣ ꯑꯗꯨ ꯃꯇꯝꯗꯗꯤ ꯃꯆꯥꯁꯨ ꯂꯩꯇꯕ꯭ꯔꯣ
ꯍꯣꯏ ꯑꯗꯨ ꯌꯥꯝ ꯅꯣꯏꯁꯨ ꯅꯣꯏꯌꯦ ꯑꯗꯨꯗꯤ ꯑꯗꯨꯒꯤ ꯃꯇꯥꯡꯗꯗꯤ ꯍꯥꯎꯋꯦ
ꯆꯠꯆꯥꯆꯥ ꯍꯌꯦꯡꯗꯤ ꯏꯟꯁꯥꯡ ꯍꯥꯎꯔꯅꯤꯅꯦ ꯑꯗꯨꯗꯤ
ꯍꯧꯖꯤꯛꯇ ꯑꯩꯈꯣꯏ ꯅꯨꯄꯥꯅ ꯍꯥꯏꯔꯤꯕꯅꯦ ꯀꯗꯥꯏꯗ ꯍꯧꯖꯤꯛ ꯑꯩꯅ ꯍꯧꯖꯤꯛ ꯁꯦꯝꯒꯅꯤ ꯍꯌꯦꯡ ꯆꯥꯅꯕ ꯍꯥꯏꯔꯒ ꯑꯁ ꯀꯗꯥꯏꯗ ꯍꯥꯏꯔꯒ ꯏꯃꯥꯟꯅꯕꯤ ꯑꯩꯈꯣꯏ ꯆꯥꯅꯕ ꯍꯨꯟꯕꯅꯦ ꯍꯥꯏꯔꯒ ꯌꯨꯝꯗ ꯆꯥꯔꯣꯏꯗ꯭ꯔꯣ ꯍꯥꯏ ꯌꯨꯝꯗ ꯆꯥꯔꯣꯏ ꯍꯗ ꯍꯥꯏꯔꯒ ꯑꯁ ꯑꯗꯨꯗꯤ ꯃꯇꯝ ꯃꯥꯡꯅꯕꯅꯦꯅꯦ ꯈꯨꯟꯕ ꯆꯥꯂꯤꯁꯦ ꯑꯩꯈꯣꯏꯗꯤ ꯄꯤꯖꯔꯣꯏ ꯍꯥꯏꯕ꯭ꯔꯥꯅ ꯈ ꯍꯥꯏꯥꯏꯅ ꯂꯒ ꯂꯩ
ꯃꯥꯕꯨꯁꯨ ꯀꯧꯕꯤꯈ꯭ꯔꯣꯅ ꯆꯥꯅꯕ
ꯍꯣꯏ ꯃꯥꯗꯤ ꯑꯗꯨꯝ ꯊꯔꯣꯏꯁꯦ ꯌꯥꯝ ꯀꯩꯅꯣ ꯇꯧꯗꯦ ꯃꯥꯗꯤ
ꯑꯣ ꯌꯥꯝ ꯄꯥꯝ ꯆꯥꯅꯤꯡꯗꯕꯣ
ꯥ ꯂꯩꯗ꯭ꯔꯗꯤ ꯆꯥꯗ꯭ꯔꯁꯨ ꯌꯥꯏ ꯍꯥꯏꯗꯤ ꯆꯥꯗꯣ
ꯑꯣ ꯑꯣ ꯑꯣ ꯑꯁ ꯃꯇꯝꯗꯤ ꯑꯃꯨꯛ ꯆꯪꯉꯝꯅꯤꯀꯣ ꯁꯦꯝꯕꯗꯣ꯫ ꯊꯔꯣꯏ ꯀꯛꯄꯗꯨꯛ ꯃꯇꯝ ꯀꯩ ꯍꯥꯏꯕ
ꯅꯣꯏꯗ ꯊꯥꯔꯣꯏ ꯂꯩꯇ꯭ꯔꯣ꯫
ꯑꯁ ꯊꯥꯔꯣꯏ ꯑꯩ ꯌꯨꯝ ꯂꯩꯇꯕꯒꯤꯀꯣ ꯌꯨꯝꯗꯗꯤ꯫ ꯈꯔꯕꯨꯗꯤ ꯂꯩꯔꯕꯝꯅꯤ ꯂꯧꯕꯨꯛꯇ ꯊꯥꯏꯅꯒꯨꯝꯅꯗꯤ ꯌꯥꯝꯗ꯭ꯔꯦꯗ꯫ ꯑꯈꯣꯏ ꯄꯤꯇ꯭ꯔꯨꯛ ꯄꯤꯛꯏꯉꯩꯗꯗꯤ ꯑꯗꯨꯝ ꯈꯨꯟꯕ ꯆꯠꯂꯦꯕ
ꯀꯥꯞꯄꯅꯤꯅꯀꯣ ꯊꯔꯣꯏꯁꯨ ꯂꯣꯏ ꯂꯣꯏꯅ ꯁꯤꯕ ꯃꯥꯜꯂꯦ ꯃꯥꯡꯕ
ꯍꯣꯏ ꯍꯣꯏ ꯍꯤꯗꯥꯛꯀꯨꯝꯕ ꯁꯤꯖꯤꯟꯅꯕꯒꯤꯀꯣ ꯐꯧꯒꯤ ꯎꯝ
ꯑꯗꯣ ꯅꯪꯗꯤ ꯀꯩꯗꯧꯔꯝꯃꯤꯅꯣ꯫
ꯀꯩꯁꯨ ꯇꯧꯗꯦꯗ ꯑꯗꯨꯝ ꯂꯩꯌꯦꯗ ꯃꯨꯡꯗ ꯍꯤꯞꯄꯒ ꯂꯩꯌꯦꯗ ꯀꯩꯁꯨ ꯇꯧꯋꯦ ꯀꯩ ꯍꯤꯟꯖꯥꯡ ꯆꯥꯒꯦꯒꯤ ꯑꯌꯨꯛꯇꯤ
ꯑꯌꯨꯛꯇꯤ ꯍꯋꯥꯏ ꯑꯁꯥꯕꯗꯣ ꯆꯥꯏ ꯅꯣꯏꯗꯤ
ꯑꯈꯣꯏ ꯎꯝ ꯃꯅꯩꯏꯗ ꯅꯣꯏ ꯀꯃꯅꯩ
ꯍꯋꯥꯏ ꯑꯁꯥꯡꯕꯁꯤꯁꯨ ꯆꯥꯅꯕ ꯂꯩꯗꯕꯅꯤ ꯑꯈꯣꯏ ꯃꯅꯥꯛꯇ ꯑꯈꯣꯏꯒꯤ ꯄꯩꯁ ꯄꯣꯠꯇꯔ ꯂꯩꯕꯀꯣ
ꯑ ꯑꯣ
ꯃꯥꯅ
ꯁꯤꯡꯖꯨꯒꯨꯝꯕ ꯆꯥꯕꯁꯨ ꯍꯥꯎꯋꯦꯅ ꯑꯗꯨꯗꯤ
ꯍꯣꯏ ꯁꯤꯡꯖꯨ ꯆꯥꯕꯗꯤ
ꯎꯝ ꯁꯧꯒ꯭ꯔꯤꯒ ꯊꯣꯡꯕꯁꯨ ꯑꯗꯨꯝ ꯍꯥꯡꯉꯦꯅ
ꯑꯣ ꯁꯧꯒꯔꯤꯒꯤꯁꯨ ꯍꯥꯎꯕꯅꯤꯗ ꯉꯥ ꯑꯌꯥꯏꯕ ꯍꯥꯕꯗꯤ ꯑꯗꯨꯝ ꯍꯥꯎꯋꯦ
ꯅꯣꯡ ꯆꯨꯕ꯭ꯔꯣ ꯍꯧꯖꯤꯛꯁꯦ ꯅꯣꯏꯗ
ꯉ ꯅꯣꯡ ꯃꯥꯡꯗꯤ ꯃꯥꯡꯉꯦ ꯑꯗꯨꯗꯣ ꯆꯨꯗꯦ ꯉꯁꯤ ꯅꯨꯃꯤꯠ ꯆꯨꯞꯄ ꯅꯣꯡ ꯃꯥꯡꯉꯦ ꯃꯆꯨꯁꯨ ꯆꯨꯗꯕ ꯅꯨꯃꯤꯠꯁꯨ ꯊꯣꯡꯗꯕ ꯑꯗꯨꯕꯨ ꯌꯥꯝ ꯁꯥꯕ ꯖꯥꯠꯇꯣ
ꯉꯔꯥꯡꯗꯤ ꯆꯨꯔꯕꯅꯤꯅ
ꯅꯍꯥꯟꯗꯤ ꯀꯌꯥ ꯆꯨꯗꯦ ꯅꯁꯥ ꯌꯌꯧꯗꯣ ꯈꯤꯇꯪ ꯆꯨꯑꯦ꯫
ꯈꯔ ꯐꯔꯦꯗ ꯁꯥꯃꯟ ꯂꯛꯃꯟꯈ꯭ꯔꯦ ꯍꯟꯗꯛꯁꯦ꯫ ꯅꯣꯡ ꯈꯔ ꯆꯨꯕꯤꯗꯤ ꯐꯥꯗꯧꯅꯦ
ꯅꯪꯒꯤ ꯍꯣꯟꯖꯦꯜꯗꯣ ꯌꯥꯝ ꯅꯦꯝ ꯅꯦꯝꯊꯥꯈꯤꯕ ꯇꯧꯑꯦ꯫
ꯑꯩ ꯅꯦꯠꯋꯥꯛꯇꯤ ꯀꯩꯁꯨ ꯇꯧꯗꯦꯅꯦ꯫ ꯐꯖꯟ ꯇꯥꯕ꯭ꯔꯣ ꯍꯧꯖꯤꯛꯇꯤ꯫ ꯑꯩ ꯀꯣꯂꯦꯖ ꯂꯣꯏꯁꯟꯈ꯭ꯔꯦꯅ ꯀꯥ ꯑꯃ ꯂꯣꯏꯈ꯭ꯔꯦ
ꯀꯣꯂꯦꯖ ꯂꯣꯏꯕꯗꯤ ꯑꯁ ꯅꯨꯡꯉꯥꯏꯔꯝꯃꯣꯏ ꯀꯣꯂꯦꯖ ꯃꯇꯝꯗ ꯌꯥꯝ ꯅꯨꯡꯉꯥꯏ ꯃꯥꯜꯂꯦ
ꯍꯣꯏ ꯀꯣꯂꯦꯖ ꯂꯥꯏꯐꯇꯤ ꯍꯣꯏ ꯅꯨꯡꯉꯥꯏꯔꯦ ꯅꯨꯡꯉꯥꯏꯇꯦ ꯍꯥꯏꯕ ꯌꯥꯗꯦ꯫
ꯑꯗꯣ ꯍꯧꯖꯤꯛꯇꯤ ꯀꯩ ꯊꯕꯛ ꯀꯩꯀꯩ ꯊꯕꯛ ꯁꯨꯨꯔꯅꯤ꯫
ꯊꯕꯛ ꯀꯩꯁꯨ ꯁꯨꯗꯦꯅ ꯑꯗꯨꯝ ꯑꯦꯛꯖꯥꯝ ꯊꯥꯕ ꯌꯥꯕ ꯈꯔ ꯌꯦꯡꯉꯤꯗ ꯊꯕꯛꯀ ꯐꯪꯗꯧ ꯃꯥꯟꯗ꯭ꯔꯦꯗ
ꯅꯣꯏꯗꯤ ꯏꯁꯤꯡ ꯀꯩꯅꯣ ꯇꯧꯕ꯭ꯔꯥ꯫ ꯂꯧ ꯂꯣꯏꯅ ꯂꯣꯏꯅꯈ꯭ꯔꯕꯣ꯫
ꯈꯪꯗꯦꯅꯦ ꯑꯩ ꯌꯨꯝ ꯂꯩꯗꯧꯒꯤ ꯂꯧꯒꯤ ꯀꯩꯅꯣꯁꯦ
ꯌꯨꯝꯗꯂꯩꯗꯕ꯫
ꯎꯝ ꯌꯨꯝꯁꯨ ꯂꯧ ꯈꯣꯏꯗꯕꯒꯨꯝ ꯑꯗꯨꯒꯤ꯫ ꯅꯣꯏꯔꯣꯝꯗꯗꯤ ꯂꯧ ꯀꯥꯟꯅꯈ꯭ꯔꯕꯣ꯫
ꯑꯗꯨꯝ ꯂꯣꯏꯁꯤꯜꯂꯦ ꯑꯗꯨꯒ ꯃꯤ ꯈꯔꯅ꯫ ꯂꯧ ꯈꯣꯏꯕ ꯐꯥꯎ ꯍꯧꯗꯕꯀꯣ ꯏꯁꯤꯡ ꯏꯁꯤꯡ ꯈꯔ ꯋꯥꯠꯂꯦꯕ ꯑꯩꯈꯣꯏꯗ ꯑꯗꯨ ꯃꯤ ꯈꯔꯅꯁꯨ ꯄꯨꯔꯦ ꯃꯤ ꯈꯔꯅ ꯃꯤ ꯈꯔꯒꯤꯗꯤ ꯐꯧꯁꯨ ꯈꯔ ꯈꯔ ꯌꯥꯝ ꯑꯗꯨꯝ ꯁꯥꯡꯕ ꯍꯧꯔꯦ ꯃꯤ ꯈꯔꯅ ꯂꯧ ꯐꯥꯎ ꯈꯣꯏꯗꯅ ꯂꯩꯕ꯫
ꯃꯥꯅꯦ ꯅꯣꯡꯗꯨ ꯈꯔ ꯅꯤꯡꯊꯤꯅ꯫ ꯆꯨꯕꯤꯔꯗꯤꯀꯣ ꯂꯧ ꯁꯨꯕꯁꯤꯡꯁꯨ ꯈꯔ ꯅꯨꯡꯉꯥꯏꯒꯗꯕꯅꯦ
ꯅꯣꯡ ꯈꯨꯆꯨꯁꯤꯁꯨ ꯌꯥꯝ ꯄꯥꯝꯃꯨꯅ ꯆꯨ ꯆꯨꯔꯒ ꯂꯩꯕꯒꯤꯅꯤ꯫
ꯎꯝ ꯌꯥꯝ ꯀꯟꯅ ꯆꯨꯗꯦꯕ ꯅꯣꯡꯁ‌ꯦ ꯍꯟꯗꯛꯁꯦ
ꯅꯣꯡ ꯆꯨꯕꯁꯤꯁꯨ ꯌꯥꯝ꯫ ꯂꯤꯛꯅ ꯁꯨꯑꯦꯕ
ꯎꯝ ꯌꯨꯝ ꯍꯟꯗ꯭ꯔꯤꯕꯣ꯫
ꯅꯣꯏꯗꯤ ꯅꯣꯏ ꯂꯩꯐꯝꯗꯗꯤ ꯁꯥꯗ꯭ꯔꯣ
ꯁꯥꯏꯌꯦ ꯌꯥꯝꯅ ꯉꯁꯤꯗꯤ ꯈꯔ ꯐꯔꯦ ꯅꯣꯡꯃꯪꯕꯒꯤꯀꯣ꯫
ꯁꯃꯥꯟꯕꯅꯤꯅ ꯑꯁ꯫ ꯅꯨꯡꯁꯥꯗꯤ ꯊꯣꯛꯇꯦ ꯑꯗꯨꯒ ꯅꯣꯡꯗꯤ ꯆꯨꯗꯦ ꯌꯥꯝ ꯁꯥꯏ꯫
ꯀꯨꯃꯤꯠ ꯂꯩꯕꯒꯤꯅꯤꯅ‌ꯦ ꯅꯣꯡ ꯃꯪꯉꯒ ꯑꯗꯨꯝ ꯀꯩ ꯍꯥꯏꯁꯤꯔꯥ꯫
ꯑ ꯏꯃꯥ ꯕꯕꯥꯗꯤ ꯀꯔꯤ ꯊꯕꯛ ꯁꯨꯕ꯭ꯔꯥ꯫
ꯀꯩꯒꯤ ꯊꯕꯛ ꯀꯩꯁꯨ ꯊꯕꯛ ꯀꯩꯁꯨ ꯁꯨꯗꯦꯗ ꯑꯗꯨꯝ ꯌꯨꯝꯗ ꯂꯩꯌ‌ꯦꯗ꯫
ꯀꯩꯁꯨ ꯁꯨꯗ꯭ꯔꯗꯤ ꯀꯩꯁꯨ ꯁꯨꯗ꯭ꯔꯗꯤ ꯌꯥꯝ꯫
ꯀꯩ ꯍꯥꯏꯕ
ꯀꯔꯤꯁꯨ ꯁꯨꯗ꯭ꯔꯗꯤ ꯅꯨꯡꯉꯥꯏ꯫
ꯑ ꯅꯨꯡꯉꯥꯏꯕ ꯅꯠꯇꯦꯗ ꯋꯥꯔꯤꯕꯅꯦꯗ
ꯑꯗꯨꯁꯨ ꯆꯥꯅꯤꯡꯉꯥꯏ ꯂꯩꯕꯗꯤ ꯌꯥꯝ꯫
ꯑꯣ ꯍꯣ ꯍꯣꯏ ꯅꯣꯡꯃꯒꯤ ꯆꯥꯅꯤꯡꯉꯥꯏ ꯂꯩꯔꯕꯨꯗꯤ꯫ ꯑꯗꯨꯒꯤꯕꯨꯗꯤ ꯐꯔꯦꯗ ꯂꯩꯕꯒꯤꯀꯣ꯫
ꯑꯗꯣ ꯅꯪꯒꯤ ꯅꯆꯤꯟꯅꯥꯎ ꯀꯌꯥꯁꯨꯒꯦ ꯅꯪ ꯄꯣꯛꯃꯤꯟꯅꯕ꯫
ꯑꯩꯁꯦ ꯑꯅꯤ ꯁꯨꯏꯌꯦ ꯑꯩꯈꯣꯏ ꯏꯆꯦꯒ ꯑꯩꯒ ꯑꯅꯤ ꯈꯛ ꯍꯣꯏ ꯑꯅꯤ ꯈꯛꯇꯪ꯫
ꯐꯩꯅꯦ ꯑꯗꯨꯗꯤ ꯏꯃꯥ ꯄꯥꯅ ꯌꯥꯝ ꯅꯨꯡꯉꯥꯏꯅ ꯊꯝꯅꯝꯅꯤ ꯑꯗꯨꯗꯤ ꯅꯣꯏꯅꯤꯗꯤ
ꯑꯁ ꯀꯗꯥꯏꯗꯒꯤ ꯋꯥꯅꯣꯗ꯫ ꯌꯥꯝ ꯋꯥꯏꯌꯦꯗ ꯍꯦꯍꯦ꯫
ꯋꯥꯔꯝꯃ‌ꯣꯏ ꯃꯆꯥ ꯌꯥꯝ ꯄꯣꯛꯇꯕ ꯏꯅꯨꯡꯁ‌ꯦ
ꯎꯝ ꯑꯗꯨꯕꯨ ꯑꯗ‌ꯣꯝꯗ ꯍꯥꯏꯔꯗꯤ ꯈꯔꯕꯨꯗꯤ ꯐꯔꯦ ꯑꯃꯔꯣꯝꯗ ꯍꯥꯏꯔꯒꯅ
ꯑꯩꯈꯣꯏꯁꯨ ꯑꯩꯈꯣꯏ ꯅꯨꯄꯥ ꯃꯊꯥꯟꯇ ꯑꯣꯏꯕꯒꯤ ꯑꯁ ꯌꯥꯝ ꯅꯨꯡꯉꯥꯏ
ꯌꯥꯝ ꯅꯨꯡꯉꯥꯏꯅꯤꯅ‌ꯦ
ꯅꯨꯡꯉꯥꯏꯕꯅ ꯂꯣꯏꯔꯦ ꯄꯣꯊꯥꯕ ꯃꯇꯝ ꯑꯝꯇ ꯂꯩꯇꯦ
ꯅꯪ ꯅꯨꯄꯥꯗꯤ ꯀꯩ ꯊꯕꯛ ꯇꯧꯒꯦ꯫
ꯀꯔꯤꯕꯨ ꯇꯧꯔꯨꯅꯤ ꯑꯣꯐꯤꯁꯥꯔꯅꯦ ꯍꯥꯏꯅ ꯀꯧꯔꯛꯑꯒ
ꯑꯣꯐꯤꯁꯥꯔꯅꯦ ꯍꯥꯏꯅ ꯀꯣꯏꯕ ꯃꯇꯝꯗ ꯑꯁ ꯕꯣꯠꯀꯥ ꯂꯦꯞꯄ‌ꯦꯅ꯫ ꯀꯟꯅ ꯍꯥꯏꯔꯒ ꯂꯥꯛꯄꯗꯗꯤ ꯀꯔꯤ ꯕꯣꯠ꯫
ꯍꯦꯍꯦꯍꯦꯍꯦ ꯑꯩꯍꯥ꯫
ꯂꯧꯒꯤ ꯊꯕꯛ ꯁꯨꯔꯝꯃꯦꯕ
ꯑꯣ ꯑꯣ ꯑꯣ
ꯑꯣ ꯀꯔꯤꯅꯦꯕ
ꯐꯩꯌꯦꯕ꯫
ꯑꯁ ꯂꯥꯎꯖ ꯍꯣꯏ ꯅꯨꯡꯉꯥꯏꯕꯕꯨꯗꯤ ꯅꯨꯡꯉꯥꯏꯌꯦ ꯑꯗꯨꯕꯨ ꯋꯥꯏ꯫
ꯋꯥꯏꯅꯦ꯫
ꯅꯣꯏꯁꯨ ꯍꯩꯅꯤꯡꯈꯩ ꯅꯨꯄꯤ ꯊꯤꯕ ꯐꯪꯗ꯭ꯔꯗꯤ ꯑꯩ ꯁꯨꯃꯥꯏꯅ ꯇꯧꯅꯤ꯫ ꯆꯤꯡꯌꯥꯔꯅꯤ ꯀꯥꯏꯅ ꯀꯣꯏꯁꯜꯂꯣ ꯅꯨꯄꯤꯅ ꯀꯣꯛ ꯌꯥꯔꯕꯅꯦ
ꯑꯥꯏ ꯑꯃꯨꯛ ꯆꯦꯟꯈꯤꯗꯅꯀꯣ ꯄꯨꯔꯛꯄ ꯃꯇꯝꯗ ꯆꯍꯤ ꯀꯌꯥꯃꯨꯛ ꯁꯨꯔꯒꯦ ꯁꯤꯁꯇ꯭ꯔꯗꯤ ꯌꯨꯝ ꯄꯥꯟꯕ꯫
ꯄꯝꯕꯕꯣ꯫
ꯀꯩ ꯍꯥꯏꯕ꯫
ꯅꯣꯏ ꯆꯦꯗꯣ ꯌꯨꯝ ꯄꯥꯟꯈ꯭ꯔꯕꯣ
ꯑꯩꯈꯣꯏ ꯆꯦ ꯌꯨꯝ ꯄꯥꯟꯗ꯭ꯔꯤꯌꯦ ꯑꯩꯒ ꯆꯍꯤ ꯌꯥꯝ ꯈꯦꯠꯅꯗꯕꯀꯣ꯫
ꯑꯗꯨꯗꯤ ꯆꯍꯤ ꯀꯌꯥ ꯀꯌꯥ꯫
ꯑꯩꯈꯣꯏꯁꯦ ꯇ꯭ꯋꯦꯟꯇꯤ ꯐꯥꯏꯚ ꯄ꯭ꯂꯥꯁꯇꯤ ꯑꯣꯏꯅꯈ꯭ꯔꯦꯕꯥꯅꯤꯃꯛ
ꯑꯗꯨꯗꯤ ꯃꯇꯝ ꯅꯅꯥ ꯂꯥꯛꯑꯒ
ꯅꯛꯈꯔꯦ ꯅꯛꯈ꯭ꯔꯦ ꯁꯤꯗꯗꯤ ꯌꯨꯝ ꯄꯥꯝꯅꯣ ꯆꯍꯤ ꯀꯌꯥ ꯁꯨꯈꯔꯒꯦ
ꯑꯁ ꯑꯩꯗꯤ ꯀꯨꯏꯔꯦ ꯆꯍꯤ ꯅꯥꯏꯟ ꯁꯨꯔꯦ ꯀꯨꯝꯁꯤꯅꯀꯣ꯫
ꯑꯁ ꯌꯥꯝ ꯀꯨꯏ ꯈꯔꯦ
ꯑꯗꯦ ꯆ ꯄꯤ ꯑꯃ ꯏꯅꯄꯤ ꯑꯍꯟꯁꯨ ꯑꯩꯅ ꯍꯦꯛ ꯌꯨꯝ ꯄꯥꯟꯂꯥꯛꯄ ꯆꯍꯤꯗ ꯄꯣꯛꯄꯅꯦꯕ ꯏꯆꯅꯨꯄꯤꯑꯍꯟꯗꯣ꯫
ꯑꯣ ꯀ꯭ꯂꯥꯁ ꯇꯤꯟ ꯀꯥꯔꯦꯕ
ꯑꯩꯅ ꯍꯦꯛ ꯌꯨꯝ ꯄꯥꯜꯂꯛꯄ ꯆꯍꯤꯗꯣ
ꯑꯣ
ꯑꯗꯨꯗ ꯄꯣꯛꯕꯅꯦꯕ ꯏꯆꯥꯅꯨꯄꯤ ꯑꯍꯟꯗꯣ ꯑꯗꯨꯕꯨ ꯀ꯭ꯂꯥꯁꯇꯤ ꯀ꯭ꯂꯥꯁꯇꯤ ꯀꯩꯅꯣꯅꯦ ꯀ꯭ꯂꯥꯁ ꯐꯣꯔ ꯈꯥꯛꯇ ꯉꯥꯏꯔꯤꯗ
ꯑꯣ ꯑꯣ ꯆꯥ ꯌꯥꯝ ꯆꯥꯎꯔꯝꯃꯅꯤ ꯀ꯭ꯂꯥꯁ ꯐꯣꯔ ꯑꯣꯏꯔꯁꯨ ꯅꯨꯄꯤꯗꯤ
ꯌꯥꯝ ꯆꯥꯎ ꯆꯥꯎꯗꯦ ꯈꯨꯀꯥꯡꯗꯨꯒ